ꯇꯥꯕ꯭ꯔꯣ ꯑꯥ ꯇꯥꯔꯦ ꯇꯥꯔꯦ
ꯑꯗꯨꯝ ꯁꯦꯡꯅ ꯍꯧꯅ ꯇꯥꯔꯕ꯭ꯔꯣ
ꯑꯥ ꯇꯥꯔꯦ
ꯊꯕꯛ ꯏꯪꯈꯥꯡ ꯂꯣꯏꯔꯕ꯭ꯔꯣ
ꯊꯕꯛ ꯂꯣꯏꯔ ꯂꯣꯏꯁꯤꯜꯂꯝꯃꯦ ꯆꯥꯛ ꯊꯥꯡꯒꯠꯂꯝꯃꯦ ꯑꯗꯨꯗꯨꯒ ꯂꯣꯏꯕ ꯉꯥꯏꯔꯤ
ꯑꯣ ꯆꯥꯛꯇꯤ ꯒ꯭ꯌꯥꯁꯇ ꯊꯣꯡꯉꯤꯔꯣ ꯁꯤꯡꯗ ꯊꯣꯡꯉꯤꯔꯣ ꯅꯠꯇ꯭ꯔꯒꯅ ꯔꯥꯏꯁ ꯀꯨꯀꯔꯗ ꯊꯣꯡꯉꯤꯔꯣ ꯀꯔꯤꯗ ꯊꯣꯡꯉꯤꯅꯣ
ꯒꯤꯌꯥꯁꯇ ꯑꯣꯏꯅ ꯊꯣꯡꯉꯦ ꯆꯥꯛ ꯔꯥꯏꯁ ꯀꯨꯀꯔꯗꯣ ꯌꯥꯈꯤꯗ꯭ꯔꯕ ꯑꯗꯨꯗꯨꯅ ꯒꯤꯌꯥꯁꯇ ꯑꯣꯏꯅ ꯑꯗꯨꯝ ꯊꯣꯡꯉꯝꯃꯦ
ꯑꯣ ꯒꯌꯥ꯭ꯁꯇ ꯊꯣꯡꯕꯅ ꯐꯩꯗ ꯑꯩꯗꯤ ꯔꯥꯏ꯭ꯁ ꯀꯨꯀꯔꯗ ꯊꯣꯡꯕꯁꯦ ꯑꯩꯗꯤ ꯆꯥꯛ ꯍꯥꯎꯇꯦꯕꯀꯣ ꯊꯕꯛꯄꯨꯗꯤ ꯌꯥꯝ ꯁꯝꯕ ꯑꯗꯨꯒ ꯑꯩꯗꯤ ꯀꯩꯅꯣꯗ ꯊꯣꯡꯕꯅ ꯍꯥꯎꯕ ꯍꯦꯜꯂꯦ ꯒ꯭ꯌꯥꯁꯇ ꯊꯣꯡꯕꯅ ꯄ꯭ꯔꯦꯁꯔ ꯀꯨꯀꯔꯗ ꯀꯥꯝꯃꯒꯅ ꯍꯦꯟꯅ ꯑꯃꯨꯛꯥ ꯍꯥꯎꯔꯦ꯫ ꯐꯖꯅ ꯍꯥꯎꯔꯦ ꯄꯔ꯭ꯦꯁꯔ ꯀꯨꯀꯔꯗ ꯀꯥꯝꯃꯗꯤ
ꯎꯝ ꯄ꯭ꯔꯦꯁꯔ ꯀꯨꯀꯔꯗ ꯀꯥꯝꯕꯖꯤꯗꯤ ꯆꯥꯅꯤꯡꯗꯦ ꯍꯥꯏꯗꯤ ꯒ꯭ꯌꯥꯁꯇ ꯊꯣꯡꯉꯦ ꯍꯥꯏꯔꯁꯨ ꯑꯃ ꯆꯐꯨ ꯂꯩꯗꯅꯀꯣ ꯑꯗꯨꯒꯨꯝꯕꯗ ꯊꯣꯡꯉꯗꯤ ꯍꯥꯎ ꯑꯩꯅ ꯁꯨꯝ ꯍꯩꯅꯕꯗꯨꯅꯤꯀꯣ ꯑꯗꯨꯗꯨꯅ ꯏꯆꯦꯅ ꯍꯩꯅꯕꯗꯨꯅ ꯔꯥꯏ ꯀꯔꯤ ꯀꯨꯀꯔꯗ ꯀꯥꯝꯃꯗꯤ ꯑꯃꯨꯛꯀ ꯍꯦꯟꯅ ꯍꯥꯎꯔꯦ ꯍꯥꯏꯀꯣ ꯑꯗꯨ ꯑꯩꯈꯣꯏꯒꯤꯗꯤ ꯆꯐꯨꯗꯣ ꯑꯗꯨꯗ ꯑꯣꯏꯅ ꯊꯣꯡꯉꯦꯕꯀꯣ ꯑꯗꯨꯗꯨꯅ ꯃꯍꯥꯎꯁꯨ ꯁꯤꯡꯗ ꯊꯣꯡꯕꯒꯤ ꯃꯍꯥꯎꯗꯣ ꯑꯗꯨꯃꯥꯏꯅ ꯑꯣꯏꯕꯗꯣ ꯑꯣꯏꯌꯦ
ꯑꯗꯨꯗꯤ ꯌꯥꯝ ꯌꯥꯝꯅ ꯐꯩꯅꯦ ꯍꯥꯏꯗꯤ ꯌꯥꯝꯅ ꯍꯩꯕ ꯑꯃ ꯑꯣꯏꯅꯦ ꯒ꯭ꯌꯥꯁꯇ ꯊꯣꯡꯉꯒ ꯁꯤꯡꯒꯤ ꯃꯍꯥꯎ ꯐꯪꯍꯟꯕ ꯉꯝꯃꯗꯤ ꯌꯥꯝꯅ ꯍꯩꯕ ꯆꯥꯛ ꯊꯣꯡꯕ ꯃꯤ ꯑꯃ ꯍꯥꯏꯕꯗꯨ ꯑꯣꯏꯔꯦꯅꯦ ꯇꯧꯔꯤꯁꯦ ꯑꯗꯨ ꯀꯩꯅꯣ ꯑꯩꯈꯣꯏ
ꯍꯥꯏꯗꯤ ꯌꯥꯝ ꯍꯩꯕ ꯅꯠꯇ꯭ꯔꯁꯨ ꯃꯤ ꯑꯗꯨꯝ ꯂꯣꯏꯅꯃꯛ ꯍꯩꯔꯝꯅꯦꯕ ꯁꯤꯗꯤ ꯃꯍꯥꯎꯗꯣ ꯑꯗꯨꯝ ꯊꯣꯛꯍꯟꯕꯗꯣ ꯆꯐꯨ ꯑ ꯀꯨꯀꯔꯗ ꯅꯠꯇ꯭ꯔꯗꯤ ꯑꯗꯨꯝ ꯊꯣꯡꯕꯗꯣ ꯃꯍꯥꯎꯗꯣ ꯑꯗꯨꯝ ꯃꯥꯥꯟꯅ ꯍꯥꯏ ꯐꯔ꯭ꯠꯇꯤ ꯑꯗꯨꯝ ꯂꯣꯏ ꯃꯥꯟꯅꯔꯝꯅꯤ ꯆꯐꯨꯗ ꯊꯣꯡꯕ ꯁꯤꯡꯗ ꯊꯣꯡꯕꯒ ꯒ꯭ꯌꯥꯁꯇ ꯊꯣꯡꯕꯒ ꯃꯥꯟꯅꯗ꯭ꯔꯣꯅꯦ
ꯑꯗꯨ ꯏꯁꯤꯡ ꯍꯥꯞꯄꯒꯤ ꯆꯥꯡꯁꯤꯗꯤ ꯆꯥꯛ ꯊꯣꯡꯕꯁꯤꯗꯤ ꯏꯁꯤꯡ ꯍꯥꯞꯄꯒꯤ ꯆꯥꯡꯁꯤꯗꯤ ꯑꯩꯈꯣꯏꯒꯤ ꯍꯥꯏꯗꯤ ꯄ꯭ꯔꯦꯁꯔ ꯀꯨꯀꯔꯗ ꯊꯣꯡꯕ ꯏꯁꯤꯡ ꯍꯥꯞꯄ ꯆꯥꯡꯅꯦ ꯔꯥꯏꯁ ꯀꯨꯀꯔꯗ ꯊꯣꯡꯕꯩ ꯏꯁꯤꯡ ꯍꯥꯞꯄꯒꯤ ꯆꯥꯡꯅꯦ ꯑꯗꯨꯗꯨꯒ ꯑꯩꯈꯣꯏꯒꯤ ꯑꯗꯨꯃꯥꯏꯅ ꯆꯐꯨꯗ ꯊꯣꯡꯕꯗꯨꯒꯤ ꯑ ꯑꯍꯨꯝꯗꯨꯏ ꯏꯁꯤꯡ ꯍꯥꯞꯄꯩ ꯆꯥꯡꯁꯤꯗꯤ ꯃꯥꯟꯅꯕ ꯖꯥꯠꯂꯥ ꯅꯠꯇ꯭ꯔꯒ ꯈꯦꯠꯅꯕ꯭ꯔꯥ ꯀꯃꯥꯏꯅ ꯇꯧꯏ
ꯎꯝ ꯄ꯭ꯔꯦꯁꯔ ꯀꯨꯀꯔꯗ ꯊꯣꯡꯕꯅ ꯑꯃꯨꯛ ꯈꯔ ꯍꯟꯊꯔꯅꯤ ꯏꯁꯤꯡꯗꯣ ꯑꯩꯅ ꯁꯨꯝ ꯑꯩꯒꯤ ꯍꯩꯖꯕꯤꯅꯤꯀꯣ ꯑꯗꯨꯗꯨꯒ ꯔꯥꯏꯁ ꯀꯨꯀꯔ ꯔꯥꯏꯁ ꯀꯨꯀꯔꯒ ꯆꯐꯨꯒꯁꯤꯗꯤ ꯁꯤꯡꯗ ꯊꯣꯡꯕꯗꯣ ꯑꯗꯨꯗꯨꯒꯗꯤ ꯍꯥꯏꯔꯞꯇꯤ ꯃꯥꯟꯅꯕ ꯃꯥꯜꯂꯦ ꯑꯩꯅ ꯁꯨꯝ ꯈꯟꯕ ꯑꯗ ꯍꯥꯏꯗꯤ ꯑꯩꯅ ꯊꯣꯡꯕ ꯀꯥꯟꯗ ꯑꯗꯨꯃꯥꯏꯅ ꯃꯥꯟꯅꯍꯜꯂꯒ ꯑꯣꯏꯅ ꯍꯥꯞꯄꯦꯕꯀꯣ ꯑꯗꯨꯗꯨꯅ ꯑꯗꯨꯝ ꯆꯞ ꯆꯥꯕꯤꯗꯣ ꯑꯣꯏꯌꯦ
ꯑꯣ ꯑꯁ ꯑꯗꯨꯗꯤ ꯆꯥꯛ ꯊꯣꯡꯕꯁꯤꯁꯨ ꯀꯩꯅꯣ ꯑꯃꯅꯤꯅꯦ ꯁꯤꯟꯐꯝ ꯑꯃꯅꯤꯅꯦ ꯍꯥꯏꯗꯤ ꯆꯥꯛꯁꯤ ꯍꯥꯎꯇ꯭ꯔꯒꯗꯤ ꯑꯇꯣꯞꯄꯁꯤ ꯍꯥꯎꯔꯣꯏꯗ꯭ꯣꯏꯅꯦꯕ ꯑꯗꯩ ꯆꯥꯛꯁꯤ ꯀꯔꯤꯒꯨꯝꯕ ꯍꯦꯛ ꯈꯤꯇꯪ ꯍꯦꯛ ꯃꯩꯔꯧ ꯍꯦꯟꯖꯤꯟꯈꯤꯕ ꯍꯥꯏꯒꯗ꯭ꯔꯥ ꯈꯤꯇꯪ ꯍꯦꯛ ꯀꯥꯁꯤꯟꯈꯤꯕꯗ ꯑꯃꯨꯛ ꯀꯥꯔꯒ ꯁꯣꯏꯗꯣꯏꯅꯤ ꯑꯗꯒꯤ ꯃꯔꯨ ꯑꯣꯏꯅ ꯑꯩꯈꯣꯏꯒꯤ ꯀꯩꯅꯣ ꯍꯥꯞꯄꯁꯤ ꯌꯥꯝꯅ ꯃꯔꯨ ꯑꯣꯏ ꯍꯥꯏꯔꯤꯕ ꯑꯩꯈꯣꯏꯒꯤ ꯏꯁꯤꯡ ꯍꯥꯞꯄꯁꯤ ꯏꯁꯤꯡꯁꯤ ꯍꯦꯟꯖꯤꯟꯈ꯭ꯔꯗꯤ ꯑꯃꯨꯛ ꯆꯥꯛꯁꯤ ꯄꯦꯠꯇꯣꯏꯅꯤ ꯁꯒꯣꯝ ꯈꯦꯔ ꯃꯥꯜꯂꯒ ꯑꯗꯨꯒ ꯈꯔ ꯀꯜꯂꯒꯅ ꯑꯃꯨꯛ ꯃꯥꯁꯤ ꯀꯩꯅꯣ ꯆꯦꯡ ꯆꯪꯕ ꯍꯥꯏꯗꯣ ꯑꯃꯨꯛ ꯇꯧꯗꯣꯏꯅꯦꯕ ꯏꯁꯤꯡꯁꯤ ꯋꯥꯠꯂꯒꯅ ꯑꯗꯨꯅ ꯑꯁꯤꯁꯨ ꯁꯤꯟꯐꯝ ꯑꯔꯨꯕ ꯑꯃꯅꯦ ꯅꯪ ꯑꯗꯨ ꯁꯣꯝꯗ ꯋꯥꯔꯤ ꯁꯥꯟꯅꯔ ꯂꯩꯗꯨ ꯆꯦꯡꯗꯣ ꯑꯃꯨꯛ ꯍꯣꯔꯦꯟ ꯁꯪꯒꯣꯝ ꯈꯦꯔ ꯁꯥꯔꯝꯅꯤꯀꯣ
ꯁꯪꯒꯣꯝ ꯈꯦꯔ ꯁꯥꯗꯅꯕ ꯃꯑꯣꯡꯗ ꯍꯥꯞꯄꯝꯃꯕꯅꯦ ꯑꯗꯨꯝ ꯆꯥꯛ ꯑꯣꯏꯅ ꯑꯦꯟꯁꯥꯡ ꯑꯍꯥꯎꯕꯁꯨ ꯊꯣꯡꯗꯣꯏꯅꯦꯕꯀꯣ ꯑꯗꯨꯗꯨꯅꯅꯦ ꯑꯅꯤꯗꯣ ꯆꯥꯟꯅꯅꯕ ꯃꯑꯣꯡꯗꯅꯦ ꯑꯣꯏꯅ ꯊꯣꯡꯉꯝꯃꯦ ꯍꯣꯏ ꯆꯨꯝꯃꯦ ꯀꯩ ꯍꯥꯏꯈ꯭ꯔꯦ ꯆꯥꯛ ꯇꯣ ꯍꯥꯎꯗ꯭ꯔꯗꯤ ꯏꯟꯁꯥꯡ ꯌꯥꯐꯠ ꯌꯥꯝ ꯍꯥꯎꯔꯁꯨ ꯁꯨꯡꯉꯥꯎ ꯍꯥꯎꯇꯦꯕ ꯅꯠꯇ꯭ꯔꯥ ꯍꯥꯏꯗꯤ ꯁꯨꯄꯔꯐꯥꯏꯟꯒꯨꯝꯕ ꯆꯦꯡ ꯑꯌꯦꯟꯕꯒ ꯍꯥꯏꯗ꯭ꯔꯣ ꯑꯗꯨꯗꯣ ꯊꯣꯡꯉꯒ ꯑꯩꯈꯣꯏ ꯉꯥ ꯉꯥ ꯊꯣꯡꯕꯒ ꯆꯥꯎ ꯍꯥꯏꯔꯗꯤ ꯑꯗꯨꯁꯨ ꯑꯃꯨꯛ ꯆꯥꯅꯤꯡꯗꯦꯕꯀꯣ ꯍꯥꯏꯗꯤ ꯁꯧꯒ꯭ꯔꯤꯒꯕꯨ ꯄꯤꯁꯜꯂꯛꯑꯣ ꯁꯨꯄꯔ ꯐꯥꯏ꯭ꯟꯗꯨꯒ ꯑꯗꯨ ꯑꯣꯏꯔꯗꯤ ꯃꯍꯥꯎꯗꯣ ꯀꯩꯅꯣꯝꯃ ꯇꯧꯈ꯭ꯔꯅꯦꯕꯀꯣ ꯑꯗꯨꯅ ꯈꯪꯗꯦ ꯆꯥꯛꯇꯣ ꯍꯥꯎꯅꯕ ꯃꯑꯣꯡꯗꯅꯤ ꯑꯩꯅ ꯊꯣꯡꯉꯝꯃꯤꯕꯁꯤ ꯍꯧꯖꯤꯛ
ꯃꯥꯅꯤ ꯃꯥꯅꯤ ꯆꯨꯝꯃꯤ ꯍꯥꯏꯗꯤ ꯑꯩꯈꯣꯏꯒꯤ ꯆꯥꯛꯇꯣ ꯍꯥꯎꯇꯥꯔꯒꯗꯤ ꯆꯥꯛꯇꯨꯒ ꯊꯨꯝꯒ ꯈꯛꯇꯪ ꯇꯣꯠꯂꯒ ꯉꯥ ꯑꯔꯧꯕ ꯑꯃꯒ ꯆꯥ ꯇꯥꯔꯒꯁꯨ ꯑꯗꯨꯝ ꯍꯥꯎꯗꯣꯏꯅꯦꯕ ꯌꯦꯔꯨꯝ ꯑꯐꯨꯠꯄ ꯑꯃꯒ ꯊꯨꯝꯒ ꯈꯛꯇꯪ ꯆꯥ ꯇꯥꯔꯒꯁꯨ ꯑꯗꯨ ꯑꯗꯨ ꯍꯥꯎꯗꯣ ꯍꯥꯎꯗꯣꯏꯅꯦꯕ ꯑꯗꯨ ꯁꯨꯄꯔꯚꯥꯏꯟ ꯆꯦꯡ ꯐꯔꯥ ꯐꯔꯥ ꯂꯥꯎꯕꯗꯨꯗꯗꯤ ꯑꯗꯨꯃꯥꯏꯅ ꯊꯨꯝ ꯂꯨꯞꯄꯒ ꯆꯗꯨꯝ ꯃꯦꯠꯂꯒ ꯆꯥꯕ ꯍꯥꯏꯕꯁꯦ ꯑꯋꯥꯕ ꯌꯣꯠꯁꯤꯟꯅꯕ ꯍꯣꯠꯅꯕꯗ ꯈꯅꯥꯎꯁꯤꯗꯣ ꯄꯜꯂꯒ ꯂꯩꯗꯣꯔꯤꯅꯦꯕ ꯑꯗꯨꯅꯅꯤꯅꯦ ꯇꯧꯔꯤꯁꯦ
ꯃꯥꯅꯦ ꯑꯩꯗꯤꯅꯦ ꯁꯨꯄꯔ ꯐꯥꯏ꯭ꯟꯁꯦ ꯆꯥꯔꯕ ꯑꯗꯨ ꯅꯠꯇ꯭ꯔꯁꯨ ꯆꯥꯛꯁꯦ ꯈꯤꯇꯪ ꯀꯜꯂꯕꯀꯣ ꯑꯗꯨ ꯑꯣꯏꯔꯗꯤ ꯑꯩ ꯈꯅꯥꯎꯁꯤꯗꯅꯦꯀꯣ ꯂꯣꯏꯅꯃꯛ ꯈꯦꯠꯂꯝꯃꯒ ꯆꯩꯠꯈꯤꯕꯩ ꯆꯪꯈꯤꯕꯩ ꯇꯥꯏ꯭ꯞ ꯇꯧꯈꯠꯂꯛꯑꯅꯦꯕ ꯍꯥꯏꯗꯤ ꯆꯥꯛꯇꯣ ꯈꯅꯥꯎꯁꯤꯗ ꯒꯦꯔꯦ ꯒꯦꯔꯦ ꯈꯦꯠꯆꯜꯂꯝꯃꯒꯅꯦ ꯃꯥꯅ ꯆꯪꯈꯤꯗꯣꯏꯁꯦ ꯑꯩꯉꯣꯟꯁꯤꯗ ꯑꯣꯠꯂꯝꯃꯥꯒ
ꯍꯣꯏ ꯑꯗꯨꯅꯦ ꯍꯥꯏꯁꯦ ꯑꯩꯈꯣꯏ ꯈꯅꯥꯎꯁꯤꯗ ꯑꯩꯈꯣꯏꯒꯤ ꯌꯣꯠ ꯌꯣꯊꯧ ꯌꯥꯗꯕꯗꯣ ꯑꯩꯈꯣꯏ ꯆꯩꯅ ꯇꯤꯟꯊꯗ꯭ꯔꯗꯤ ꯌꯣꯊꯧ ꯌꯥꯗꯕꯩ ꯇꯥꯏ꯭ꯞꯇ ꯑꯗꯨꯃꯥꯏꯅ ꯇꯧꯔ ꯑꯣꯏꯗꯣꯏꯅꯦꯕ ꯇꯧꯔꯤꯁꯦ ꯑꯗꯨꯅ ꯑꯗꯨ ꯆꯦꯡꯁꯤ ꯀꯅꯥ ꯀꯅꯥꯒꯨꯝꯕ ꯈꯔꯗꯤ ꯑꯩꯈꯣꯏꯒꯤ ꯄꯨꯛ ꯂꯣꯃꯤꯒꯨꯝꯕꯒ ꯍꯥꯏꯔꯒ ꯑꯩꯈꯣꯏꯒꯤ ꯑꯩꯈꯣꯏꯒꯤ ꯆꯦꯡ ꯑꯊꯣꯠꯄꯁꯦ ꯑꯩꯈꯣꯏꯒꯤ ꯌꯨꯝꯗ ꯂꯣꯛꯄ ꯆꯦꯡ ꯑꯊꯣꯛꯄꯁꯤꯒ ꯑꯗꯨꯝ ꯍꯧꯖꯤꯛꯀꯤ ꯁꯨꯄꯔꯐꯥꯏꯟꯁꯤꯒ ꯌꯥꯜꯂꯒ ꯆꯥꯕꯁꯨ ꯑꯗꯨꯝ ꯌꯥꯎꯅꯩ ꯑꯗꯣ ꯅꯪꯒꯤ ꯑꯣꯏꯅꯗꯤ ꯀꯔꯝꯕ ꯆꯦꯡꯅ ꯍꯥꯎꯋꯦ
ꯆꯦꯡ ꯍꯥꯎꯕ ꯍꯥꯏꯁꯦ ꯈꯪꯗꯦ ꯆꯦꯡꯒꯤ ꯃꯔꯝꯗꯗꯤ ꯍꯥꯏꯗꯤ ꯃꯃꯥ ꯍꯣꯏꯅ ꯑꯗꯨꯝ ꯑꯦ ꯁꯤꯗ ꯍꯣꯏ ꯑꯩꯈꯣꯏꯒꯤꯁꯨ ꯌꯨꯝꯗꯕꯨꯗꯤ ꯌꯥꯜꯂꯒꯗꯤ ꯆꯥꯏꯕꯀꯣ ꯑ ꯁꯨꯄꯔꯐꯥꯏꯟ ꯈꯔꯒ ꯑꯗꯨꯗꯨꯒ ꯎꯝꯠꯆꯦꯡ ꯑꯊꯣꯠꯄ ꯆꯥꯛ ꯐꯕꯗꯣ ꯑꯗꯨꯗꯨꯒ ꯑꯗꯨ ꯑꯩꯈꯣꯏꯒꯤꯗꯣ ꯑꯗꯨ ꯅꯠꯇ꯭ꯔꯗꯤꯅꯦꯀꯣ ꯆꯥꯛꯇꯣ ꯀꯩꯅꯣ ꯇꯧꯋꯦꯕ ꯀꯔꯤꯅꯣ ꯑꯣꯏꯅ ꯍꯥꯏꯗꯣꯏꯁꯦ ꯆꯥꯛꯇꯣ ꯌꯥꯝ ꯍꯦꯟꯅ ꯊꯣꯠꯄꯗꯣ ꯑꯊꯣꯠꯄꯗꯣ ꯑꯐꯕꯗꯣ ꯉꯍꯥꯛꯇꯪ ꯆꯥꯔꯗꯤ ꯍꯦꯟꯅ ꯊꯣꯠꯂꯒ ꯆꯥꯛꯁꯨ ꯊꯣꯡꯐꯝ ꯈꯪꯗꯕꯤ ꯑꯗꯨꯝ ꯄꯦꯠꯂꯒꯅ ꯕꯦꯔꯦ ꯕꯦꯔꯦ ꯄꯦꯠꯄꯤ ꯑꯗꯩꯗꯤ ꯈꯜꯂꯒꯅ ꯍꯦꯛꯇ ꯀꯨꯀꯟ ꯑꯃ ꯈꯟꯕꯤꯗꯣ ꯇꯧꯋꯦꯕ ꯑꯗꯣ ꯁꯨꯄꯔꯐꯥꯏꯟꯗ ꯍꯥꯏꯐꯦꯠ ꯌꯥꯟꯈ꯭ꯔꯗꯤ ꯑꯗꯨꯝ ꯍꯣꯏ ꯆꯞ ꯆꯥꯕꯤꯗꯣ ꯑꯣꯏꯑꯦꯕꯀꯣ ꯆꯥꯛꯀꯥꯟꯗ ꯃꯍꯥꯎ ꯂꯩꯕꯤꯗꯣ ꯑꯗꯨꯅ ꯑꯗꯨꯃꯥꯏꯅ ꯊꯣꯡꯉꯦ ꯑꯣ ꯃꯃꯥ ꯍꯣꯏꯅ ꯄꯤꯕꯅꯤꯅ ꯆꯦꯡꯗꯣ ꯍꯥꯏꯗꯤ ꯃꯣꯏꯅ ꯑꯣꯏꯅ ꯁꯤꯜꯂꯛꯄꯅꯤꯅꯅꯦ ꯊꯣꯡꯉꯝꯗꯥꯏꯗꯨꯗ ꯑꯗꯨꯅ ꯆꯦꯡꯁꯦ ꯀꯔꯝꯕꯅ ꯍꯥꯎꯋꯦ ꯍꯥꯏꯗꯣꯏꯅꯣ ꯈꯪꯗꯦ ꯃꯣꯏꯅ ꯄꯤꯔꯛꯄ ꯃꯣꯏꯅꯁꯨ ꯍꯥꯎꯋꯦ ꯍꯥꯏꯅ ꯄꯤꯔꯛꯇꯣꯏꯅꯤꯗꯅ ꯑꯗꯨꯅ ꯃꯣꯏꯅ ꯄꯤꯔꯛꯄꯗꯣ ꯑꯗꯨꯝ ꯍꯥꯎꯔꯦ
ꯑꯩ ꯑꯩꯒꯤ ꯑꯣꯏꯅꯗꯤ ꯗꯤ ꯑꯩꯈꯣꯏ ꯏꯃꯨꯡꯁꯤ ꯑꯩꯈꯣꯏ ꯑꯩꯈꯣꯏ ꯑꯩꯈꯣꯏ ꯃꯤꯆꯥ ꯌꯥꯝꯗꯦꯕꯀꯣ ꯑꯩꯈꯣꯏ ꯃꯤ ꯃꯔꯤ ꯈꯛꯇꯪ ꯆꯥꯏꯌꯦꯕꯀꯣ ꯑꯗꯣ ꯑꯩꯈꯣꯏꯗꯤ ꯂꯧ ꯌꯥꯝ ꯂꯩꯕ ꯅꯠꯇꯦ ꯑꯗꯨ ꯂꯧꯗꯒꯤ ꯈꯤꯇꯪ ꯂꯣꯜꯂꯛꯄꯗꯨꯁꯨꯅꯦ ꯑꯩꯈꯣꯏꯗꯤꯅꯦ ꯑꯗꯨꯝ ꯀꯨꯏꯅ ꯀꯨꯏꯅꯅꯦꯀꯣ ꯐꯧꯖꯦ ꯑꯔꯤꯕ ꯑꯔꯤꯕ ꯑꯗꯨꯝ ꯆꯥꯏꯌꯦꯕꯀꯣ ꯑꯗꯨꯏꯗꯨꯒꯤ ꯃꯤꯗ ꯆ ꯃꯤꯒꯤꯗ ꯆꯠꯂꯗꯤꯀꯣ ꯆꯥꯛꯁꯦ ꯌꯥꯝ ꯌꯥꯝ ꯍꯥꯎꯋꯦꯕꯀꯣ ꯊꯣꯠ ꯊꯣꯠ ꯂꯥꯎꯔꯒ ꯃꯁꯛꯀꯥ ꯐꯖꯔꯒ ꯑꯗꯣ ꯑꯩꯈꯣꯏ ꯏꯃꯨꯡꯒꯤ ꯆꯥꯛꯁꯤꯅꯅꯦ ꯃꯨꯔꯞ ꯇꯧꯔꯒꯅꯦ ꯑꯩꯈꯣꯏꯒꯤ ꯃꯍꯥꯎ ꯌꯥꯝꯅ ꯋꯥꯠꯄꯗꯣ ꯑꯗꯨꯃꯥꯏꯅ ꯇꯧꯋꯦꯕ ꯑꯗꯩ ꯑꯩꯈꯣꯏ ꯃꯥꯗ ꯀꯩꯒꯤꯅꯣ ꯑꯩꯈꯣꯏ ꯆꯥꯛ ꯁꯦ ꯍꯥꯎꯗ꯭ꯔꯤꯁꯤ ꯈꯣꯠꯇ꯭ꯔꯤꯁꯤ ꯍꯥꯏꯗ ꯆꯥꯛꯇꯣ ꯑꯅꯧꯕ ꯑꯣꯏꯗꯕꯩꯅꯤ ꯑꯔꯤꯕ ꯑꯣꯏꯔꯕꯩꯅꯤ ꯑꯥ ꯃꯣꯏꯅ ꯑꯗꯨꯃꯥꯏꯅ ꯁꯨꯝ ꯍꯥꯏꯕꯗꯣ ꯇꯥꯛꯑꯦꯕ ꯑꯗꯨꯗ ꯑꯩꯈꯣꯏꯁꯨ ꯑꯩꯈꯣꯏ ꯕꯕꯥꯍꯣꯏꯗꯨ ꯁꯨꯝ ꯈꯔ ꯁꯨꯒꯔ ꯀꯔꯤ ꯀꯔꯤ ꯁꯨꯝ ꯋꯥꯡꯗꯧꯕ ꯇꯧꯕꯒꯤ ꯆꯥꯛꯇꯣ ꯑꯄꯦꯠꯄ ꯉꯥꯛꯇ ꯆꯥꯕ ꯌꯥꯗꯕꯒꯤ ꯑꯩꯈꯣꯏꯁꯨ ꯌꯥꯜꯂꯒ ꯆꯥꯏꯌꯦꯕꯀꯣ ꯑꯗꯨꯅ ꯑꯃꯨꯛ ꯅꯣꯡ ꯐꯥꯗꯣꯛ ꯑꯄꯦꯠꯄ ꯆꯥꯕꯁꯤꯁꯨ ꯌꯥꯝꯕꯨꯗꯤ ꯍꯥꯎꯋꯦ ꯑꯗꯨꯒ ꯑꯄꯦꯠꯄꯁ ꯑꯩꯈꯣꯏꯒꯤ ꯑꯄꯦꯠꯄ ꯍꯥꯏꯗꯤ ꯑꯩꯈꯣꯏꯒꯤ ꯆꯦꯡ ꯌꯥꯟꯗꯕꯁꯦ ꯑꯗꯨ ꯆꯦꯡ ꯌꯥꯟꯗꯕꯗꯨ ꯈꯛꯇꯪ ꯆꯥꯕꯁꯤ ꯌꯥꯝꯅ ꯆꯥꯕꯗꯤ ꯉꯝꯗꯦ ꯃꯁꯤ ꯂꯦꯊꯣꯛꯏ ꯑꯩ ꯑꯣꯏꯅꯗꯤ
ꯎꯝ ꯂꯦꯊꯣꯛꯑꯦ ꯑꯗꯨꯕꯨꯗꯤ ꯑꯩꯈꯣꯏꯁꯨ ꯑꯗꯨꯝ ꯌꯥꯜꯂꯒ ꯆꯥꯏꯌꯦꯕꯀꯣ ꯑꯗꯣ ꯎꯝ ꯍꯧꯖꯤꯛꯀꯥꯟꯗꯤ ꯑꯃ ꯃꯣꯏ ꯍꯥꯏꯕ꯭ꯔꯤꯠꯀ ꯍꯥꯏꯅꯕ꯭ꯔꯥ ꯑꯃ ꯑꯥ ꯀꯔꯤ ꯀꯔꯤ ꯀꯥꯎꯒꯔꯦ ꯆꯦꯡ ꯃꯃꯤꯡꯗꯨ ꯀꯥꯎꯒꯔꯦ ꯑꯗꯨꯗꯣ ꯑꯗꯨꯝ ꯁꯨꯄꯔꯐꯥꯏꯟꯅꯦꯒ ꯍꯥꯏꯕ ꯍꯥꯏꯐꯦꯠ ꯃꯥꯟꯅꯔꯒꯅꯦ ꯑꯗꯨꯝ ꯁꯨꯒꯔꯒꯨꯝꯕ ꯀꯩꯒꯨꯝꯕ ꯂꯩꯕ ꯃꯤꯒꯩꯅꯁꯨꯅꯦ ꯆꯥꯅꯩꯌꯦꯕ ꯑꯩꯈꯣꯏ ꯕꯥꯆꯧ ꯍꯣꯏꯒꯤꯅꯦ ꯃꯥ ꯃꯥꯁꯦ ꯁꯨꯒꯔ ꯂꯩꯕꯀꯣ ꯑꯗꯨꯗꯨꯅ ꯑꯗꯨꯝ ꯍꯧꯖꯤꯛꯀꯤ ꯎꯝ ꯆꯦꯡ ꯑꯐꯕ ꯃꯌꯥꯝ ꯂꯧꯗ ꯂꯧ ꯑꯗꯨ ꯐꯧꯗꯣ ꯑꯐꯕ ꯃꯌꯥꯝ ꯊꯥꯔꯁꯨ ꯍꯦ ꯃꯣꯏꯗꯤ ꯍꯦꯟꯅ ꯂꯧꯗꯣ ꯃꯌꯥꯝ ꯎꯏꯌꯦꯕꯀꯣ ꯃꯣꯏ ꯃꯤ ꯃꯔꯤ ꯈꯛꯇꯅꯦ ꯑꯗꯨ ꯑꯣꯏꯔꯁꯨ ꯂꯧ ꯃꯌꯥꯝ ꯎꯕꯤꯗꯣ ꯑꯣꯏꯌꯦꯕ ꯃꯣꯏꯅ ꯑꯗꯨꯗꯨꯅ ꯑ ꯃꯣꯏꯒꯤ ꯆꯥꯕ ꯀꯣꯟꯅꯅꯕꯒꯤ ꯆꯥꯡꯁꯤꯅꯅꯦ ꯈꯔ ꯍꯧꯖꯤꯛꯀꯤ ꯍꯥꯏꯕ꯭ꯔꯤꯠ ꯇꯩ ꯑꯌꯦ ꯑꯇꯩꯒꯩꯗꯨꯗꯤꯅꯦ ꯆꯦꯡ ꯑꯐꯕ ꯉꯥꯛꯇ ꯊꯥꯔꯒ ꯑꯣꯏꯅ ꯑ ꯌꯣꯟꯕꯗꯣ ꯇꯥꯏꯕ ꯍꯥꯏꯕ꯭ꯔꯥ ꯃꯤꯅ ꯂꯧꯕꯗꯣ ꯑꯗꯨꯃꯥꯏꯅ ꯑꯣꯏꯅ ꯇꯧꯅꯕꯅ ꯌꯣꯜꯂꯦꯕ ꯑꯗꯨꯗꯨꯅ ꯃꯣꯏꯗꯤ ꯆꯍꯤ ꯑꯅꯤ ꯑꯍꯨꯝꯒ ꯑꯗꯨꯃꯥꯏꯅ ꯂꯤꯔ ꯆꯥꯏꯌꯦ ꯃꯣꯏꯗꯤ ꯁꯨꯄꯔ ꯐꯥꯏꯟꯗꯤ ꯁꯨꯡꯁꯥ ꯆꯥꯗ꯭ꯔꯦ ꯃꯣꯏ ꯑꯗꯨꯗꯨꯅ ꯍꯦꯟꯅ ꯐꯠꯇꯦꯅ ꯍꯥꯏꯗꯤ ꯃꯣꯏꯅ ꯐ ꯐꯗꯣꯏ ꯃꯥꯟꯗꯦ ꯍꯥꯏꯅ ꯃꯁꯥꯅ ꯈꯟꯖꯕꯒꯤꯀꯣ ꯑꯗꯨꯅ ꯆꯦꯡ ꯐꯧꯁꯦ ꯆꯍꯤ ꯑꯃ ꯑꯅꯤ ꯂꯤꯔꯛꯑꯕ ꯐꯧꯁꯦ ꯁꯤꯁꯦ ꯑꯣꯏꯅ ꯆꯥꯏꯌꯦꯕ
ꯃꯥꯅꯤ ꯃꯥꯅꯤ ꯆꯨꯝꯃꯤ ꯆꯅꯪꯍꯥꯏꯗꯣ ꯍꯧꯖꯤꯛ ꯑꯩꯅ ꯍꯥꯏꯔꯤꯁꯨ ꯃꯥꯅꯩ ꯑꯩꯈꯣꯏꯁꯨ ꯐꯧ ꯑꯔꯤꯕ ꯑꯣꯏꯅ ꯑꯗꯨꯃꯥꯏꯅ ꯇꯧꯋꯤ ꯍꯥꯏꯗꯤ ꯐꯧ ꯑꯔꯤꯕꯁꯤꯗꯤ ꯃꯍꯥꯎꯁꯨ ꯌꯥꯎꯔꯛꯇꯦꯕꯀꯣ ꯑꯩꯅ ꯍꯥꯎꯇꯦ ꯍꯥꯏꯔꯤꯗꯣ ꯑꯗꯨꯏꯗꯒꯤ ꯑꯩꯈꯣꯏ ꯁꯨꯄꯔꯐꯥꯏꯟꯁꯤꯒ ꯆꯞ ꯃꯥꯟꯅꯩꯌꯦꯕꯀꯣ ꯍꯥꯏꯗꯤ ꯃꯥꯁꯨ ꯅꯞꯁꯤꯟꯕꯒꯤ ꯁꯔꯨꯛꯇꯨꯁꯨ ꯌꯥꯎꯔꯛꯑꯔꯣꯏ ꯑꯗꯨꯒ ꯃꯍꯥꯎ ꯑꯩꯈꯣꯏꯒꯤ ꯆꯅꯥꯡꯒꯤ ꯆꯥꯡꯁꯤꯁꯨ ꯊꯨꯝꯕꯒꯤ ꯆꯥꯡꯁꯤꯁꯨ ꯍꯟꯊꯔꯛꯑꯅꯦꯕꯀꯣ ꯑꯗꯨꯗꯨꯒ ꯑꯩꯈꯣꯏꯒꯤ ꯁꯨꯄꯔꯐꯥꯏꯟ ꯆꯥꯕꯁꯤ ꯐꯕꯣꯟꯇꯦꯗ ꯃꯣꯏꯅ ꯀꯨꯏꯅ ꯊꯝꯕ ꯌꯥꯅꯕ ꯃꯄꯥꯟ ꯂꯝꯗꯒꯤ ꯂꯥꯛꯄꯅꯤꯅ ꯀꯔꯤ ꯀꯔꯤ ꯍꯥꯞꯄꯤꯅꯣꯁꯨ ꯈꯪꯗꯦ ꯍꯥꯏꯗꯤ ꯎꯆꯤ ꯆꯪꯗꯅꯕ ꯃꯗꯨꯗ ꯑꯩꯈꯣꯏꯒꯤ ꯑꯗꯨꯗ ꯑꯩꯈꯣꯏꯒꯤ ꯇꯨꯃꯤꯠ ꯀꯥꯡ ꯏꯜꯂꯛꯇꯅꯕꯅꯤ ꯍꯥꯏꯔ ꯃꯣꯏꯅ ꯍꯤꯗꯥꯛ ꯆꯥꯏꯔꯝꯗꯣꯏꯅꯦꯕ ꯀꯔꯝꯕ ꯃꯑꯣꯡꯗ ꯌꯣꯛꯂꯛꯄꯅꯣ ꯈꯪꯗꯝꯅꯤꯅ ꯑꯗꯨꯅ ꯍꯧꯖꯤꯛ ꯅꯣꯏꯕꯥꯆꯧꯕꯍꯣꯏ ꯃꯣꯏ ꯑꯔꯤꯕ ꯑꯣꯏꯅ ꯆꯥꯔꯒ ꯑꯗꯨꯃꯥꯏꯅ ꯁꯨꯄꯔꯐꯥꯏꯟꯒꯤ ꯃꯍꯨꯠ ꯇꯧꯔꯤꯗꯣ ꯑꯗꯨ ꯌꯥꯝꯅ ꯐꯩ ꯑꯗꯣ ꯑꯩꯈꯣꯏꯒꯤꯁꯨ ꯑꯗꯨꯒꯤ ꯃꯑꯣꯡꯗꯅꯤ ꯍꯥꯏꯗꯤ ꯗꯥꯏꯔꯦꯛ ꯇꯧꯔꯤꯁꯦ ꯑꯗꯣ ꯑꯩꯈꯣꯏꯅ ꯍꯥꯎꯇꯦ ꯍꯥꯎꯇꯦ ꯁꯨꯝ ꯄꯪꯍꯥꯏꯗ ꯍꯥꯏꯕ ꯑꯗꯨꯒꯤ ꯋꯥꯅꯤꯗ
ꯎꯝ ꯀꯩꯗꯧꯔꯝꯃꯤꯅꯣ ꯍꯧꯖꯤꯛ ꯆꯦꯕꯨ
ꯑꯣ ꯑꯩꯁꯤ ꯁꯨꯝ ꯂꯩꯔꯝꯕꯅꯦ ꯍꯧꯖꯤꯛꯁꯤ ꯁꯨꯝ ꯅꯨꯃꯤꯗꯥꯡ ꯋꯥꯏꯔꯝꯒꯤ ꯁꯨꯝ ꯏꯁꯥꯁꯦ ꯈꯔ ꯁꯨꯝ ꯀꯩꯅꯣ ꯇꯧꯍꯟꯒꯦꯅ ꯉꯁꯥꯏꯗꯒꯤ ꯃꯅꯨꯡꯗ ꯂꯩꯕꯒꯤ ꯁꯨꯝ ꯏꯁꯥꯁꯤ ꯋꯥꯔꯦ ꯍꯥꯏꯔꯒ ꯁꯨꯝ ꯋꯥꯛꯀꯤꯡ ꯆꯠꯄꯣꯏ ꯀꯩꯕꯣꯏ ꯑꯁꯪ ꯑꯃꯥꯟ ꯁꯨꯝ ꯈꯔ ꯌꯦꯡꯉꯝꯃꯤꯅꯤ ꯑꯁꯪ ꯑꯃꯥꯟ ꯌꯦꯡꯕꯁꯤꯁꯨ ꯗꯔꯀꯥꯔ ꯑꯣꯏꯅꯦ ꯍꯥ ꯑꯣꯏꯗ꯭ꯔꯣ ꯅꯪꯗꯤ ꯑꯁꯪ ꯑꯃꯥꯟ ꯌꯦꯡꯕ ꯄꯥꯝꯗ꯭ꯔꯣ
ꯄꯥꯝꯃꯤ ꯑꯗꯨꯝ ꯑ ꯑꯣꯏꯕꯅꯦ ꯍꯥꯏꯗꯤ ꯑꯗꯨ ꯑꯗꯨꯒ ꯎꯔꯨꯔꯗꯤ ꯏꯁꯥꯗꯣ ꯌꯥꯝ ꯇꯦꯛꯈꯠꯄꯗꯣ ꯑꯗꯨꯃꯥꯏꯅꯒ ꯈꯟꯕꯗꯣ ꯏꯁꯥꯁꯦ ꯉꯁꯥꯏꯗꯩ ꯋꯥꯔꯨꯕ ꯃꯌꯥꯝꯗꯣ ꯁꯠꯀ ꯇꯦꯛꯈꯠꯄꯤꯗ
ꯑꯣꯏꯅꯦ ꯑꯗꯨꯅꯤꯅꯦ ꯍꯧꯖꯤꯛꯁꯨ ꯐꯣꯇꯣ ꯁꯪ ꯇ꯭ꯔꯤꯛ ꯁꯪꯕ ꯊꯝꯕꯥꯜꯒꯤ ꯑꯃ ꯎꯔꯦꯕꯀꯣ ꯑꯗꯨꯗꯒꯤ ꯏꯁꯥꯁꯦ ꯈꯪꯇꯛ ꯇꯦꯛꯈꯠꯈꯔꯦ ꯃꯤꯠꯀꯥꯁꯤꯁꯨ ꯄꯪꯁꯤꯡ ꯁꯤꯡꯒꯔꯦ ꯇꯧꯔꯤꯁꯤ ꯁꯥꯏꯗꯒꯤ ꯃꯤꯠꯁꯤꯁꯨ ꯅꯨꯡꯉꯥꯏꯇꯗꯅ ꯂꯩꯔꯝꯕꯅꯤ ꯑꯗꯨꯅ ꯐꯣꯇꯣ ꯐꯣꯇꯣ ꯑꯁꯪꯕ ꯃꯆꯨꯒꯤ ꯌꯦꯡꯕ ꯐꯥꯎ ꯑꯁꯨꯛꯌꯥꯝ ꯅꯨꯡꯉꯥꯏꯔꯤꯁꯤꯅꯗꯤ ꯍꯥꯏꯗꯤ ꯑꯁꯦꯡꯕ ꯑꯁꯦꯡꯕꯒ ꯍꯥꯏꯗꯤ ꯌꯦꯡ ꯇꯥꯔꯒꯗꯤꯀꯣ ꯊꯝꯕꯥꯜꯒꯥꯁꯦ ꯎ ꯇꯥꯔꯒꯗꯤ ꯍꯦꯟꯅ ꯅꯨꯡꯉꯥꯏꯅꯤ ꯍꯥꯏꯇꯥꯔꯦ ꯇꯧꯔꯤꯁꯤ ꯍꯧꯖꯤꯛꯇꯤ ꯊꯝꯕꯥꯜꯁꯨ ꯌꯥꯝ ꯁꯥꯠꯄ ꯃꯇꯝꯅꯤꯗꯅ
ꯍꯣꯏ ꯃꯥꯅꯦ ꯁꯪꯕꯩ ꯁꯪꯕ ꯆꯞ ꯃꯥꯟꯅꯕꯅꯦ ꯍꯥꯏꯗꯤ ꯎ ꯄꯥꯝꯕꯤ ꯀꯩꯀꯥ ꯌꯦꯡꯉꯁꯨꯀꯣ ꯃꯔꯛꯇ ꯂꯩꯒꯨꯝꯕ ꯍꯥꯏꯐꯦꯠ ꯍꯥꯏꯐꯦꯠ ꯁꯥꯠꯄꯗꯣ ꯎꯔꯁꯨ ꯆꯞ ꯃꯥꯟꯅꯩꯗ
ꯍꯣꯏ ꯃꯥꯅꯤ ꯑꯗꯨꯅꯤ ꯇꯧꯔꯤꯁꯤ ꯑꯗꯨ ꯑꯝ ꯑꯩꯗꯤ ꯃꯤꯠꯁꯨ ꯈꯔ ꯁꯨꯝ ꯅꯨꯡꯉꯥꯏꯒꯟꯗꯦꯕ ꯇꯣꯏꯅ ꯇꯣꯏꯅ ꯑꯗꯨꯒꯤ ꯑꯗꯨ ꯅꯪꯗꯤ ꯃꯤꯠꯀꯤ ꯊꯣꯏꯗꯣꯛ ꯄ ꯅꯨꯡꯉꯥꯏꯇꯕ ꯈꯣꯠꯇꯕꯗꯤ ꯂꯩꯒꯟꯗꯕ꯭ꯔꯥ
ꯃꯤꯊꯦ ꯍꯣꯏ ꯊꯣꯏꯗꯣꯛꯄ ꯂꯩꯇꯦ ꯍꯥꯏꯗꯣꯏꯅꯦ
ꯍꯣꯏ ꯍꯣꯏ ꯐꯔꯦ ꯑꯗꯨꯗꯤ ꯅꯪꯒꯤ ꯆꯥꯛꯇꯣ ꯑꯝꯇꯪ ꯌꯦꯡꯉꯨꯆꯣ ꯅꯠꯇ꯭ꯔꯗꯤꯀꯣ ꯍꯣꯔꯦꯟ ꯑꯃꯨꯛ ꯆꯥꯛꯇꯣ ꯀꯥꯔꯗꯤ ꯏꯟꯖꯥꯡꯗꯨ ꯀꯊꯤ ꯃꯅꯝ ꯅꯝꯃꯒ ꯂꯣꯏꯅ ꯃꯥꯡꯕ ꯇꯥꯔꯦ
ꯍꯣꯏ ꯌꯦꯡꯉꯤꯒꯦ ꯑꯗꯨꯗꯨꯒ ꯑꯃꯨꯛ ꯍꯥꯏꯔꯛꯑꯒꯦ ꯊꯝꯃꯦ ꯊꯝꯃꯦ